ꯍꯜꯂꯣ ꯎꯝ.... ꯑꯗ ꯑꯈꯣꯏ ꯗꯥꯝꯉꯥꯟꯗꯣ
ꯎꯝ
ꯃꯥꯗꯨ ꯀꯩꯅꯣ ꯇꯧꯕꯅꯦꯕꯥ ꯐꯥꯏꯚ ꯁꯦꯝꯂ ꯑꯗ꯭ꯋꯥꯏ ꯀꯥꯔꯛꯄꯗ ꯃꯥꯖꯨ ꯀꯣꯆꯤꯡ ꯆꯠꯄꯅꯦꯕꯥ
ꯑꫭ
ꯀꯝꯃꯔꯁ ꯂꯧꯒꯤꯕ ꯃꯥꯕꯨꯗꯤ
ꯑꫭ
ꯑꯗ ꯃꯥ ꯃꯥꯅ ꯁꯨꯝ ꯏꯁꯥꯅ ꯉꯝꯃꯗꯤ ꯍꯥꯏꯔ ꯐꯖꯅ ꯄꯥꯔꯒ ꯀꯩꯅꯣ ꯇꯧꯒꯤꯕꯗꯕꯨꯗꯤ ꯑꯗꯃꯥꯏꯅꯒ ꯆꯠꯈꯤꯕꯗꯣ ꯌꯥꯝ ꯀꯥꯟꯅꯩꯀꯣ ꯑꯗꯨ ꯅꯠꯇ ꯇꯥꯔꯗꯤ ꯄꯥꯉꯝꯗ ꯇꯥꯔꯗꯤ ꯑꯅꯤꯃꯛꯇ ꯂꯣꯏ ꯁꯣꯏꯔꯛ ꯄꯅꯤ ꯃꯥ ꯍꯥꯏꯌꯦꯕ
ꯑꫭ
ꯏꯁꯥꯅ ꯄꯥ ꯉꯝꯒ꯭ꯔꯒꯗꯤ ꯌꯥꯝ ꯐꯕ
ꯗꯨꯅꯦ
ꯑꯗꯨ ꯅꯠꯇ꯭ꯔꯗꯤ ꯈꯪꯗꯦꯗ ꯎꯂꯦꯟꯅꯥ ꯌꯥꯝ ꯂꯨꯁꯜꯂꯛꯏ ꯃꯇꯝꯁꯦ ꯀꯝꯄꯤꯇꯤꯇꯤꯞꯅ ꯃꯔꯣꯟ ꯑꯣꯏꯔꯤꯕ
ꯑꯗꯣ ꯑꯥꯔꯁꯤ ꯑꯦꯟ ꯗꯤꯗ ꯌꯥꯝ ꯍꯥꯏꯅꯤꯡꯕ ꯑꯁꯤꯁꯦ ꯍꯥꯏꯔꯤꯔꯥ ꯍꯥꯏꯒꯅꯨꯔꯥ ꯀꯩꯅꯣꯃ ꯃꯥ ꯖꯤ ꯁꯣꯁꯦꯂꯣꯖꯤ ꯉꯝꯃꯔꯣꯏꯅ ꯃꯅꯤꯄꯨꯔꯤꯗ ꯑꯣꯟꯗꯔꯛꯑꯦꯀꯣ
ꯎꯝ
ꯃꯁꯥꯗ ꯏꯀꯥꯏꯕ ꯌꯥꯎꯋꯦꯕ ꯈꯡꯕ꯭ꯔ ꯃꯥꯁꯦ
ꯍꫭ ꯍꯣ ꯍꯣꯛ
ꯍꯥꯏꯗꯤ ꯎꯝ ꯀꯦ ꯍꯥꯏꯅꯤ ꯑꯩ ꯌꯨꯝꯗꯩ ꯂꯥꯛꯄꯗꯣ ꯃꯥꯅ ꯍꯥꯏꯅꯤꯀꯣ ꯑꯩꯉꯣꯟꯗ
ꯑꯩ ꯌꯨꯝꯗ ꯂꯥꯛꯄꯗꯣ ꯉꯝꯃꯣꯏ ꯗꯤꯌꯝ ꯀꯣꯂꯦꯖꯀꯤ ꯐꯅꯦꯛ ꯁꯦꯠꯂꯝꯃꯒ ꯖꯤꯄꯤ ꯀꯣꯜ ꯐꯅꯦꯛ ꯁꯦꯠ ꯇꯨ ꯗ ꯗꯣ ꯃꯤꯅ ꯉꯡ ꯂꯩꯔꯦꯁꯤꯅꯤ ꯃꯥꯅ ꯍꯥꯏꯌꯛ ꯏꯁꯦ
ꯎꯝ
ꯑꯗꯣ ꯑꯩꯁꯦ ꯎꯝ ꯎꯝ ꯇꯥꯏꯕ ꯑꯩꯁꯦ ꯍꯥꯏꯖꯤ ꯔ ꯍꯥꯏꯔꯨꯖꯤꯔ
ꯑꯩꯅꯗꯤ ꯑꯩꯅ ꯃꯥꯅꯁꯨ ꯑꯩꯉꯣꯟ ꯃꯥꯅ ꯁꯦ ꯑꯩꯉꯣꯟꯗ ꯍꯥꯏꯔꯤꯖꯦ ꯑꯩꯖꯨꯉ ꯑꯈꯣꯏ ꯌꯨꯝꯗ ꯕꯨꯗꯤ ꯍꯥꯏꯗꯦ ꯕ ꯃꯥ ꯖꯤꯄꯤꯗ ꯍꯣꯡ ꯈꯣꯠꯂꯦꯗꯣ
ꯎꯝ
ꯀꯣꯟꯅ ꯃꯥꯅ ꯃꯥꯅꯖꯨ ꯑꯗꯨꯝ ꯃꯤ ꯈꯪꯍꯟꯅꯤꯡꯗꯕ ꯃꯑꯣꯡ ꯇꯧꯕꯗꯩꯖꯨ ꯍꯥꯏꯕ ꯇꯟꯗꯅ ꯁꯨꯝ ꯌꯨꯝꯗꯕꯨ ꯑꯩ ꯍꯥꯏꯗꯦ ꯇꯟꯗꯅ ꯃꯥꯕꯨꯗꯤ ꯍꯪꯉꯦ ꯗꯤꯗꯣ ꯆꯥꯕ ꯈꯣꯠꯄ꯭ꯔ ꯀꯃꯥꯏ ꯇꯧꯋꯤ ꯃꯥ ꯑꯩꯖꯥꯝ ꯀꯩꯅꯣꯖꯨ ꯐꯖꯅ ꯄꯥ ꯁꯨꯝ ꯍꯥꯏꯗꯤ ꯃꯣꯏ ꯕꯥ ꯀꯩ ꯀꯩ ꯇꯧꯔꯨꯞꯗꯣ ꯗ꯭ꯔꯦꯗꯅ
ꯑꫭ
ꯑꯗꯨ ꯑꯈꯣꯏ ꯃꯥ ꯍꯪꯉꯦꯕ ꯀꯃꯥꯏ ꯇꯧ ꯃꯥꯗꯤ ꯑꯦꯖꯥꯝꯅꯦ ꯑꯩꯉꯣꯟꯗ ꯍꯪꯉꯦꯕ ꯑꯩꯅ ꯎꯁ ꯈꯪꯗ꯭ꯔꯤꯗ ꯐꯖꯅ ꯍꯪ ꯖꯟꯗ꯭ꯔꯦ ꯑꯩꯗꯨ ꯀꯩꯅꯣ ꯇꯧꯗꯕꯤꯅ ꯅꯨꯡꯉꯥꯏꯔꯝꯃꯕ ꯈꯣꯡꯅꯤ ꯈꯣꯠꯅꯤꯌꯦ ꯇꯧꯕꯗꯨꯗ ꯑꯩ ꯍꯪꯗ꯭ꯔꯕꯃꯤꯅ ꯑꯩꯅ ꯍꯥꯏꯕꯅꯦ ꯕ ꯈꯣꯏꯃꯥꯖꯨ
ꯎꯝ
ꯗꯨ ꯈꯪꯗꯦ
ꯑꯩꯅ ꯍꯥꯏꯌꯦꯟꯗꯤ ꯃꯅꯤꯄꯨꯔꯤ ꯁꯕꯖꯦꯛꯁꯦ ꯂꯨꯕ ꯁꯕꯖꯦꯛ ꯖꯛ ꯅꯠꯇꯦꯀꯣꯅ ꯍꯥꯏꯒ꯭ꯔꯤꯅꯦ
ꯑꯩꯅꯖꯨ ꯍꯥꯏꯕꯅꯦ ꯅꯪ ꯀꯩꯅꯣ ꯇꯧꯋꯦ ꯅꯪ ꯑ ꯁꯣꯝꯗꯒꯤ ꯁꯣꯁꯤꯌꯣꯂꯣꯖꯤꯗꯣ ꯀꯩꯅꯣ ꯇꯧꯖꯦꯅ ꯆꯠꯂꯦ ꯑꯗꯨꯒ ꯑꯗꯣꯝꯗ ꯃꯅꯤꯄꯨꯔꯤ ꯂꯧꯔꯒ ꯅꯪ ꯂꯥꯏꯔꯤꯛ ꯄꯥꯗ꯭ꯔꯗꯤ ꯅꯪ ꯏꯀꯥꯏꯖꯧꯍꯦ ꯑꯩꯅ ꯍꯥꯏꯕ ꯑꯆꯥ ꯃꯥ ꯑꯩꯖꯨ ꯄꯥꯗꯣꯏꯅꯦ ꯂꯛꯀꯤꯖꯨ ꯂꯥꯏꯔꯤꯛ ꯌꯥꯝ ꯄꯥꯏ ꯍꯥꯏ ꯎꯂꯤꯅꯥꯖꯨ ꯃꯌꯥꯝ ꯄꯥꯕ ꯃꯥꯜꯂꯦ ꯑꯗꯨꯅ ꯑꯩꯖꯨ ꯄꯥꯗꯣꯏꯅꯦꯌꯦ
ꯑꯗꯨꯕꯨ ꯑꯁ ꯑꯩꯒꯤꯗꯤ ꯈꯪꯗꯦ ꯑꯩꯒꯤꯗꯤ ꯅꯨꯡꯉꯥꯏ ꯑꯩꯗꯤ ꯍꯧꯖꯤꯛ ꯐ꯭ꯔꯤꯗꯝ ꯀꯥꯖꯦ ꯑꯗꯣ ꯑꯩꯗꯤ ꯃꯥꯖꯦ ꯀꯌꯥ ꯊꯥꯖꯗꯦꯅꯦ ꯃꯥꯅ ꯂꯥꯏꯔꯤꯛ ꯄꯥꯅꯤꯅ ꯍꯥꯏꯕꯁ
ꯍꯣꯏ ꯃꯥꯖꯦ ꯍꯦꯛꯇ ꯊꯣꯛꯄ ꯑꯃ ꯇꯧꯋꯦꯕ
ꯈꯦꯂꯦꯅꯥ ꯁꯤꯗꯥꯕ ꯌꯥꯕ ꯁꯤꯗꯔꯝꯃꯅꯤ ꯊꯣꯛ ꯑꯣꯟꯊꯣꯛꯑ ꯅꯣꯡꯉꯥꯜꯂ ꯀꯣꯏꯕ ꯆꯠꯂꯤ ꯚꯥꯞ ꯇꯥꯕ꯭ꯔꯥ
ꯍꯥꯥ
ꯍꯦꯂꯦꯅꯥꯗꯣ
ꯍꯣꯏ ꯍꯣꯏ ꯍꯣꯏ ꯍꯣꯏ
ꯁꯤꯗꯕ ꯌꯥꯕ ꯁꯤꯗꯔꯝꯃꯅꯤ ꯅꯣꯡꯉꯥꯜꯂꯒ ꯑꯗꯨꯝ ꯀꯣꯏꯕ ꯆꯠꯈꯤꯅꯤꯕ
ꯎꯝ
ꯈꯪꯗꯦꯗ ꯀꯃꯥꯏ ꯇꯧꯗꯣꯏꯅꯣ ꯃꯥꯏ ꯃꯥꯏ ꯋꯥꯈꯜꯂꯣꯟꯗꯖꯨ ꯂꯩꯔꯦ ꯑꯗꯨꯏꯖꯨ ꯁꯨꯝ ꯂꯣꯏꯝ ꯃꯤ ꯑꯃ ꯑꯃꯒꯤꯖꯨ ꯂꯣꯏ ꯅꯪꯒꯤꯖꯨ ꯑꯩꯒꯤꯖꯨ ꯂꯣꯏ ꯂꯩꯅꯩ ꯉꯥꯛꯇꯅꯦꯕꯀꯣ ꯑꯗꯨ ꯑꯣꯏꯇꯥꯔꯖꯨ ꯁꯨꯝ ꯁꯤꯃꯗꯤ ꯍꯥꯏꯕꯗꯣ ꯇꯧꯒꯗꯕꯅꯦ ꯍꯥꯏꯕꯅꯤꯗ ꯃꯖꯥꯏ ꯃꯣꯏ ꯃꯅꯥꯎꯄꯤꯗꯣ ꯁꯤ ꯂꯩ ꯃꯥꯜꯂꯦ
ꯃꯃꯥꯒ ꯂꯩꯃꯤꯟꯅꯩ ꯍꯥꯏ
ꯑꯗꯣ ꯁꯤꯗꯒꯤ ꯀꯦꯖꯤ ꯇꯥꯟ ꯆꯠꯂꯗꯤ ꯂꯥꯞꯇ꯭ꯔꯣ ꯑꯣꯂꯦꯅ
ꯂꯥꯞꯄꯤ ꯈꯔꯗꯤ
ꯁꯨꯝ ꯀꯩꯁꯥꯝꯄꯥꯠꯀꯨꯝꯕꯒꯨꯝꯕꯗ ꯂꯩꯒ꯭ꯔꯗꯤ ꯅꯛꯏꯀꯣ
ꯍꯣꯏ ꯃꯥꯟꯗ꯭ꯔꯥꯎꯅꯦ ꯑꯩ ꯃꯤꯒ ꯂꯩꯃꯤꯟꯅꯗꯣꯏ ꯁꯔꯨꯛ ꯏꯅꯥꯎꯄꯤꯒ ꯈꯟꯅꯔ ꯈꯟꯅ ꯂꯩꯃꯤꯟꯅꯒꯦꯅ
ꯐꯩꯌꯦ ꯑꯗꯨꯕꯨꯗꯤ ꯀꯥꯏꯗꯩ ꯃꯤꯒ ꯃꯥꯅꯅꯦ ꯑꯃ ꯃꯥꯒ ꯂꯩꯃꯤꯟꯅꯩ ꯍꯥꯏꯗꯣ ꯁꯨꯝ ꯅꯨꯡꯉꯥꯏꯖꯔꯝ ꯇꯥꯔꯒꯖꯨ ꯀꯩꯅꯣꯝ ꯇꯧꯔꯛꯄꯗ ꯑꯗꯨꯝ
ꯍꯣꯏ
ꯑꯗꯨꯅꯦ ꯑꯩꯅ ꯁꯤꯗ ꯂꯩꯃꯤꯟꯅꯕꯒꯤꯗꯅꯦ ꯑꯩꯈꯣꯏ ꯃꯥꯅ ꯅꯪ ꯃꯤ ꯑꯇꯣꯞꯄꯒ ꯁꯨꯝ ꯂꯩꯝ ꯅꯇꯣꯝ ꯂꯩꯕꯗꯣ ꯅꯨꯡꯉꯥꯏꯇ꯭ꯔꯗꯤ ꯑꯗꯨꯝ ꯑꯇꯣꯞꯄꯒ ꯂꯩꯒꯦꯗꯤ ꯂꯩꯒꯣ ꯅꯪ ꯏꯃꯥꯅ ꯍꯥꯏꯕ ꯑꯗ ꯑꯩꯅ ꯑꯁ ꯏꯃꯥ ꯔꯨꯝ ꯔꯨꯝꯃꯦꯠ ꯄꯨꯟꯕꯖꯦ ꯀꯩꯅꯣ ꯇꯧꯋꯤꯗ ꯑꯩ ꯁꯨꯝ ꯂꯩꯃꯤꯟꯅꯔꯖꯨ ꯎꯂꯦꯟꯅꯥ ꯍꯣꯏ ꯎꯂꯦꯟ ꯒ ꯁꯨꯝ ꯅꯪꯒꯗꯤ ꯑꯩꯅ ꯑꯗꯨꯝ ꯔꯨꯝ ꯄꯨꯜꯂꯦꯅ ꯑꯩꯈꯣꯏ ꯃꯥꯗꯖꯨ ꯍꯥꯏꯕꯅꯦꯕ
ꯎꯝ
ꯑꯗꯨ ꯑꯗꯨꯃꯥꯏꯅ ꯋꯥꯈꯜꯂꯣꯟ ꯆꯥꯟꯅꯒꯤꯕ ꯃꯤ ꯂꯩꯒꯤꯕꯅ ꯐꯩꯗꯅ ꯁꯨꯝ ꯄꯩꯁꯥ ꯄꯨꯊꯣꯔꯛꯄ ꯈꯣꯠꯂꯛꯄꯗꯖꯨ ꯁꯨꯝ ꯅꯨꯡꯉꯥꯏꯕꯗꯣ
ꯍꯥꯏꯗꯤ ꯂꯣꯏ ꯈꯪꯅꯩꯗꯅ ꯑꯩꯅꯗ
ꯎꯝ
ꯑꯗꯨꯒꯨꯝꯕꯗꯣ ꯄꯥꯝꯃꯦ ꯅꯠꯇ꯭ꯔꯗꯤ ꯑꯩ ꯄꯨꯛꯂꯩ ꯂꯩꯃꯤꯟꯅꯕꯗꯣ ꯇꯜꯂꯦ ꯍꯌꯦꯡꯀꯣꯟꯅ ꯂꯥꯏꯔꯤꯛ ꯄꯥꯕ ꯈꯣꯠꯄꯗꯖꯨ ꯌꯥꯝ ꯅꯨꯡꯉꯥꯏꯔꯛꯑꯣꯏꯅ ꯅ ꯍꯥꯏꯕꯅꯤ ꯑꯩꯗꯣ ꯁꯣꯝꯒꯤ ꯕꯤ ꯑꯣ ꯁꯤꯔꯣꯝꯒꯤ ꯊꯥꯡꯃꯩꯕꯟ ꯂꯣꯝꯒꯤꯗ ꯂꯩꯒꯦ ꯇꯧꯔꯝꯃꯦꯕ ꯑꯩꯈꯣꯏ ꯄꯥꯥ ꯑꯃ ꯃꯥꯒꯤ ꯌꯨꯝꯗꯣ ꯁꯥꯔ ꯂꯩꯌꯦꯅ ꯑꯩꯅ ꯍꯥꯏꯕꯗꯣ ꯑꯩ ꯍꯥꯏꯒ꯭ꯔꯕꯣ ꯅꯪꯉꯣꯟꯗ
ꯈꯥꯏꯗ꯭ꯔꯤ
ꯍꯣꯏ ꯍꯣꯏ ꯌꯨꯝ ꯁꯥ ꯂꯩꯕꯗꯣ ꯀꯩꯅꯣ ꯇꯧꯕꯅꯤꯅ ꯃꯣꯏꯗꯣ ꯑꯗꯨꯝ ꯁꯥꯖꯜꯂꯒ ꯊꯝꯃꯕ ꯍꯥꯏꯇꯥꯔꯦ ꯃꯤꯗꯣ ꯀꯅꯥꯝ ꯂꯩꯇꯕ ꯀꯀꯥꯗꯨꯖꯨ ꯀꯩꯅꯣ ꯇꯧꯕ ꯀꯩꯅꯣꯗ ꯂꯩꯕꯒꯤ ꯑꯥ ꯃꯥꯒꯤ ꯗꯨꯀꯥꯟꯒꯤ ꯍꯥꯡꯕ ꯌꯥꯔꯄꯣ ꯌꯥꯏꯔꯤꯄꯣꯛꯂꯣꯝꯗ ꯍꯥꯏꯕ꯭ꯔꯣ ꯃꯥꯒꯤꯗꯨꯕꯣ ꯑꯁꯣꯝ ꯀꯔꯣꯝꯗꯅꯣꯝ ꯂꯩ ꯍꯥꯏꯕꯅꯦꯕ ꯑꯗꯨꯒ ꯃꯣꯏ ꯃ ꯅꯨꯄꯤꯗꯨꯁꯨ ꯑꯗꯨꯝ ꯃꯔꯛ ꯃꯔꯛꯇ ꯕꯨꯗꯤ ꯁꯤꯗꯁꯨ ꯂꯩꯕ ꯑꯗꯨ ꯑꯣꯏꯇꯥꯔꯁꯨ ꯌꯥꯝ ꯇꯣꯏꯅ ꯄꯥꯛ ꯂꯩꯇꯕ
ꯎꯝ
ꯑꯗꯨꯗꯤ ꯅꯪ ꯔꯦꯟꯇꯒꯨꯝꯕ ꯂꯩꯗꯣꯏꯇꯥꯔꯗꯤ ꯑꯗꯨꯝ ꯗ ꯃꯩ ꯏꯁꯤꯡ ꯂꯣꯏꯅ ꯀꯩꯅꯣ ꯇꯧꯗꯣꯏ ꯐ꯭ꯔꯤ ꯉꯥꯛꯇꯅꯤ ꯑꯗꯨꯝ ꯅꯪ ꯆꯥꯛ ꯊꯣꯡꯕꯒꯤ ꯒ꯭ꯌꯥꯁ ꯈꯛꯇꯅꯤ ꯁꯤꯗ ꯑꯣꯏꯅ ꯂꯩꯌꯣ ꯅꯪ ꯍꯥꯏꯔꯝꯕꯅꯦꯕ ꯌꯨꯝ ꯁꯪꯕꯣꯏ ꯀꯩꯕꯣꯏ ꯃꯣꯏꯅꯁꯨ
ꯎꯝ
ꯑꯗꯨꯝ ꯅꯃꯥꯟꯅꯕꯤ ꯑꯃꯒ ꯂꯩꯃꯤꯟꯅꯒꯦꯁꯨ ꯂꯩꯌꯨ ꯅꯥꯇꯣꯝꯅ ꯂꯩꯕꯤ ꯅꯨꯡꯉꯥꯏꯇ꯭ꯔꯒꯅꯅ ꯍꯥꯏꯕꯅꯦ
ꯎꯝ
ꯑꯩꯖꯨ ꯑꯗꯨꯗ ꯑꯣꯏꯅ ꯂꯩꯁꯤꯔꯥꯅ ꯇꯧꯔꯝꯃꯦ
ꯎꯝ
ꯑꯗ ꯑꯩꯈꯣꯏꯕꯣꯛꯅ ꯑꯃꯨꯛ ꯁꯤꯗ ꯑꯣꯏꯅ ꯂꯩꯌꯨꯗ ꯑꯕꯨꯡꯉꯣꯗꯨ ꯅꯪ ꯂꯥꯏꯔꯤꯛ ꯄꯥꯃꯤꯟꯅꯅꯕ ꯈꯣꯠꯅꯕ ꯍꯏꯔꯛꯄꯗꯩꯗꯤ
ꯍꯣꯏ ꯑꯩꯅꯦꯀꯣ ꯑꯩꯅꯅꯦ ꯋꯥꯔꯤ ꯁꯥꯟꯅꯕ ꯇꯝꯅ ꯂꯩꯔꯤꯖꯦ ꯈꯪꯕꯥ ꯁꯨꯃꯥꯏꯅ ꯏꯕꯥꯟꯅꯤ ꯋꯥꯔꯤ ꯁꯥꯟꯅꯕꯗꯤ ꯅꯣꯔꯃꯦꯜ ꯀꯣꯜꯒꯤ ꯇꯥꯏꯞꯇ ꯋꯥꯔꯤ ꯁꯥꯟꯅꯈꯤꯗ꯭ꯔꯥ
ꯎꯝ
ꯑꯇꯣꯞꯄ ꯃꯤ ꯋꯥꯔꯤꯁꯥꯅꯧ ꯍꯥꯏꯕꯁꯦ ꯑꯩ ꯀꯔꯤ ꯁꯥꯟꯅꯗꯣꯏꯅꯣ ꯈꯪꯗꯕꯗꯣ ꯈꯪꯕ꯭ꯔꯥ
ꯑꯗꯨꯅꯤ ꯏꯕꯦꯝꯃ ꯆꯦ ꯏꯁꯅꯤꯛ ꯀꯤꯗꯣ
ꯎꯝ
ꯑꯍꯥꯟꯕꯗ ꯍꯜꯂꯣ ꯍꯥꯏꯔꯦ ꯃꯥꯖꯨ ꯎꯝ ꯀꯩ ꯋꯥꯏꯅ ꯁꯥꯟꯗꯗꯤ ꯁꯥꯟ ꯅꯣꯛꯂꯛꯑꯦ
ꯎꯝꯝ ꯃꯥꯗꯤ ꯅꯨꯡꯉꯥꯏꯕꯅꯦꯍꯦ
ꯅꯨꯡꯉꯥꯏꯌꯦ ꯃꯥꯗꯤ ꯋꯥꯔꯤ ꯁꯥꯟꯅꯕ
ꯎꯝ ꯃꯥ ꯍꯟꯗꯛ ꯐꯥꯏꯚ ꯁꯦꯝ ꯀꯥꯗꯣꯏꯅꯤ
ꯎꯝ
ꯀꯩ ꯀꯩ ꯋꯥꯔꯤ ꯁꯥꯟꯅꯩ ꯅꯕꯥꯟꯅꯤ
ꯎꯝ ꯀꯥꯏꯗꯩꯅꯣ ꯀꯣꯏꯅꯣ ꯁꯨꯝ ꯍꯪꯅꯔꯦꯗꯅ
ꯎꯝ
ꯑꯗꯩ ꯑꯗꯨꯝ ꯋꯥꯔꯤꯗꯣ ꯈꯪꯗꯦ ꯃꯊꯪ ꯃꯊꯪ ꯑꯗꯨꯝ ꯁꯥꯟꯅꯈꯤ ꯗ꯭ꯔꯃꯥ ꯌꯦꯡꯕ꯭ꯔꯥ ꯈꯣꯠꯄ꯭ꯔꯥꯒ ꯇꯧꯔꯦ
ꯎꯝ
ꯑꯗ ꯑꯩꯅꯁꯨ ꯌꯦꯡꯉꯦ ꯈꯣꯠꯂꯦ ꯍꯥꯏꯔꯗꯤ ꯃꯥꯅ ꯀꯩꯒꯤꯅ ꯑꯃ ꯁꯦꯛꯁꯟ ꯏꯁ ꯁꯤꯖꯟ ꯇꯨꯒꯗꯣ ꯃꯥꯅ ꯋꯥꯔꯤꯒ ꯂꯤꯔꯦ ꯑꯩꯉꯣꯟꯗ
ꯎꯝ ꯎꯝ
ꯌꯨꯔꯤꯗꯣ ꯑꯗꯨꯃꯥꯏꯅ ꯌꯨꯔꯤꯗꯣ ꯐꯠꯂꯛꯇꯕꯅꯤ ꯈꯣꯠꯄꯅꯤ ꯁꯦꯛꯁꯟ ꯇꯨ ꯁꯤꯖꯟꯒꯤ ꯁꯤꯖꯟ ꯇꯨꯗꯨꯗꯗꯤ ꯑꯩ ꯁꯥꯎꯅꯤꯡꯕꯅ ꯑꯩ ꯃꯥꯅ ꯚ ꯑꯦꯜ ꯌꯦꯡꯕ꯭ꯔꯥ ꯈꯣꯠꯄ꯭ꯔꯥꯒ ꯇꯧꯔꯛꯑꯦ
ꯃꯥꯗꯤ ꯕꯤꯖꯦꯗ ꯑꯃ ꯉꯥꯎꯕꯅꯦ
ꯑꯥ ꯑꯩꯅ ꯕꯤ ꯑꯦꯜꯗꯤ ꯌꯦꯡꯗꯦꯅ ꯍꯥꯏꯔꯦ ꯑꯗꯨꯒ ꯑꯩꯁ ꯑꯩꯗꯤ ꯂꯣꯏ ꯁꯨꯏ ꯂꯣꯏ ꯌꯦꯡꯉꯤ ꯍꯥꯏꯔꯦ ꯑꯗꯒꯤꯗꯤ ꯁꯦꯅꯤꯌꯔ ꯃꯃꯤꯡ ꯈꯔ ꯁꯨꯝ ꯍꯪꯅꯔꯦ
ꯎꯝ
ꯑꯗꯩꯗꯤ ꯈꯪꯉꯦ ꯑꯗꯨꯃꯥꯏꯅ
ꯀꯌꯥꯔꯛ ꯋꯥꯔꯤ ꯁꯥꯟꯅꯩ
ꯏꯕꯥꯅꯤ ꯀꯩꯅꯣ ꯃꯥꯅ ꯑꯅꯤ ꯑꯩꯁꯨ ꯑꯅꯤ ꯑꯗꯨꯃꯥꯏꯅ ꯁꯥꯟꯅꯈ꯭ꯔꯦ ꯑꯗꯨꯒꯤ ꯃꯇꯨꯡꯗ ꯊꯦꯡꯉꯛꯇꯅ ꯁꯥꯟꯅꯗꯕꯅꯦꯕ ꯑꯗꯣꯏ ꯅꯍꯥꯟ ꯇꯧꯕꯗꯨꯅ ꯑꯗꯨꯝꯛ ꯇꯥꯟꯅꯗ꯭ꯔꯦ ꯑꯗ ꯑꯩꯅ ꯍꯣꯔꯦꯟ ꯁꯥꯟꯅꯁꯦ ꯍꯥꯏꯈꯤꯕꯅꯤ
ꯍꯣꯏ ꯍꯣꯔꯦꯟ ꯁꯔꯗ ꯑꯗꯨꯅ ꯑꯩ ꯍꯨꯔꯦꯟ ꯏꯃꯟꯅꯕꯤ ꯎ
ꯃꯤ ꯀꯌꯥꯅꯦ ꯄꯨꯜꯂꯞ ꯑꯣꯏꯅꯔꯥ ꯑꯁꯤ ꯁꯥꯟꯅꯗꯣꯏꯁꯦ
ꯍꯥꯥ
ꯃꯤ ꯀꯌꯥꯅꯣ ꯁꯤ ꯁꯥꯟꯅꯗꯣꯏꯁꯤꯕꯣ
ꯈꯪꯗꯦꯉꯣ ꯅꯪꯉꯑꯣꯟꯗ ꯇꯔꯨꯔꯛ ꯇꯧꯕ ꯌꯥꯏꯈꯠꯂꯛ ꯑꯁꯤꯅꯗꯤ ꯑꯩꯁꯨ ꯑꯩꯁꯨ ꯒ꯭ꯌꯥꯟ ꯉꯥꯎꯏꯤ ꯈꯪꯗꯦ
ꯃꯣꯏꯁꯤꯗꯤ ꯗꯦꯠ ꯐꯤꯞꯇꯤꯟꯕꯨ ꯑꯗꯨꯝ ꯃꯌꯥꯝ ꯁꯥꯟꯅꯕ ꯍꯥꯏꯖꯤꯜꯂꯛꯇꯧꯒꯤ ꯃꯑꯣꯡꯗ ꯑꯣꯏꯔꯛꯇꯧꯕꯒ ꯃꯥꯟꯁꯤꯜꯂꯛ
ꯑꯥꯁ ꯏꯕꯦꯝꯃꯥ ꯃꯌꯥꯝ ꯁꯅꯧ ꯍꯥꯏꯁꯤ ꯃꯤ ꯄꯩꯁꯥ ꯇꯤꯡꯉꯤꯅꯤꯅꯦ
ꯆꯨꯝ ꯆꯨꯝꯃꯤ ꯑꯗꯣ ꯃꯣꯏꯁꯨ ꯀꯥꯟꯅꯔꯝꯗꯣꯏꯅꯤꯍꯦ ꯁꯤ ꯄꯩꯁꯥ ꯇꯤꯡꯉꯤꯁꯦ
ꯀꯥꯟꯅꯕꯕꯨ ꯃꯣꯏ ꯁꯤ ꯑꯦꯞꯁꯦ ꯂꯣꯟꯆ ꯃꯣꯏ ꯁꯤ ꯑꯦꯞꯁꯦ ꯀꯩꯒꯤꯅꯣ ꯍꯥꯏ ꯀꯥꯟꯗ ꯆꯦꯠꯖꯤꯄꯤꯇꯤ ꯑꯦ ꯑꯥꯏ ꯊꯣꯛꯇ꯭ꯔꯥ
ꯑꯥ
ꯑꯗꯨꯃꯥꯏꯅ ꯃꯤ ꯃꯅ ꯈꯥꯏꯗꯣꯛꯄꯁꯦ ꯃꯣꯏꯗꯤ ꯔꯦꯁꯄꯣꯟꯁꯇꯣ ꯐꯖ ꯐꯖꯅ ꯄꯤꯗ꯭ꯔꯥ
ꯑꯥ
ꯑꯗꯨꯃꯥꯏꯅ ꯁꯤꯒꯤ ꯀꯥꯔ ꯔꯤꯌꯥ ꯍꯥꯏꯔꯤꯕ ꯑꯦꯞꯁꯤꯁꯨ ꯑꯗꯨꯝ ꯑꯗꯨꯃꯥꯏꯅ ꯇꯧꯅꯕꯒꯤ ꯍꯥꯏꯇꯥꯔꯦꯀꯣ
ꯑꯣ ꯑꯣ ꯍꯣꯏ ꯍꯣꯏ
ꯑꯗꯨ ꯃꯤ ꯃꯌꯥꯝꯒꯤ ꯀꯣꯜ ꯋꯥꯔꯤ ꯁꯥꯅꯥ ꯊꯥꯔꯥꯗꯤ ꯋꯥꯔꯤ ꯁꯥꯟꯅꯔꯒꯥ ꯀꯩ ꯍꯥꯏꯅꯤ ꯀꯃꯥꯏ ꯀꯃꯥꯏꯅ ꯋꯥꯔꯤ ꯁꯥꯟꯅꯩ ꯍꯥꯏꯕꯗꯣ
ꯎꯝ ꯍꯣꯏ ꯑꯗꯩꯁꯨ ꯃꯣꯏꯁꯤ ꯈꯔ ꯂꯩꯔꯗꯤ ꯑꯞꯒ꯭ꯔꯦꯗꯀ ꯇꯧꯔꯛꯇꯣꯏꯔꯝꯅꯤ ꯍꯥꯏꯗꯤ ꯑꯗꯨꯝ ꯀꯣꯜꯒꯤ ꯇꯥꯏꯞꯇ ꯋꯥꯔꯤ ꯁꯥꯟꯅꯕꯤꯗꫭ
ꯎꯝ
ꯌꯥꯅꯕ ꯅꯣꯡ ꯃꯪꯉꯦ ꯈꯔ ꯐꯩꯕ ꯉꯥꯁꯤꯗꯤ ꯁꯥꯕꯁꯦ
ꯅꯣꯏꯗꯤ ꯂꯦꯇꯦꯁꯇ ꯖꯥꯍꯧꯗꯔ꯭ꯤ ꯕꯣ
ꯍꯥꯥ
ꯂꯦꯇꯦꯁꯇ ꯒꯤ ꯖꯥ
ꯎꯝ ꯑꯩ ꯑꯣ ꯑꯩ ꯑꯃꯨꯛ ꯇꯧꯔꯛꯀꯦ
ꯑꯥ